ꯎꯝ ꯍꯂꯣ ꯑꯣ ꯣ ꯇꯥꯏꯀꯣ
ꯑꯣ ꯇꯥꯏ ꯇꯥꯏ
ꯑꯣ ꯀꯦꯗꯔꯣꯃꯅꯤ
ꯑꯣ ꯁꯨꯝ ꯂꯧꯕꯨꯛꯇ ꯂꯧꯕꯛ ꯊꯕꯛꯁꯨ ꯀꯣꯃꯑꯝꯕꯅꯤꯗ
ꯑꯣ ꯂꯣꯏꯒꯤ ꯂꯧ ꯍꯧꯗ꯭ꯔꯣꯕꯣ
ꯎꯝ ꯂꯧꯕ ꯌꯥꯅꯤꯍꯜꯂꯤ
ꯑꯣ
ꯍꯟꯗꯛꯇꯤ ꯏꯁꯤꯡꯁꯨ ꯀꯌꯥ ꯂꯩꯇꯦꯗ
ꯃꯥꯅꯦ ꯃꯥꯅꯦ ꯏꯁꯅꯨꯄꯤꯁꯤꯡ ꯈꯔ ꯋꯥꯅꯩꯑꯅ ꯁꯤꯗ ꯑꯩꯈꯣꯏꯁꯨ ꯍꯧꯒꯦ ꯇꯧꯔꯒꯦ ꯌꯥꯗꯗꯅ ꯂꯩꯔꯦ
ꯑꯥ
ꯕꯣꯏꯗꯤ ꯂꯧꯒꯦ ꯌꯥꯝ ꯌꯥꯝ ꯎꯒꯦ
ꯑꯩꯈꯣꯏꯒꯤ ꯍꯟꯇ ꯑꯩꯈꯣꯏꯒꯤ ꯁꯪꯒꯝ ꯑꯃ ꯎꯕꯅꯦ ꯑꯗꯨꯒ ꯂꯥꯏꯒꯤ ꯂꯧꯕꯨꯛ ꯂꯥꯏꯒꯤ ꯂꯧꯕꯨꯛ ꯑꯃꯒ ꯐꯥꯎꯋꯦ ꯑꯗꯨꯒ ꯄꯨꯂꯞꯅ ꯁꯪꯒꯝ ꯑꯅꯤ ꯍꯥꯏꯇꯥꯔꯦ
ꯑꯥ
ꯑꯅꯤ ꯎꯏ
ꯑꯣ ꯑꯗꯨꯝ ꯂꯧꯔꯥꯛ ꯍꯥꯏꯗꯣꯛꯑꯣꯏꯗꯣꯏꯅꯤꯅꯦ ꯑꯗꯨꯗꯤꯀꯣ
ꯎꯝ
ꯕꯣꯏꯒꯤꯁꯦ ꯀꯩꯅꯣ ꯍꯧ ꯂꯧ ꯍꯧꯔꯨꯗꯣꯏꯔꯣ ꯅꯠꯇ꯭ꯔꯒ ꯁꯨꯝ ꯂꯧ ꯌꯥꯟꯕ ꯑꯣꯏꯗꯣꯏꯔꯥ
ꯑꯩꯈꯣꯏꯁꯦ ꯂꯧꯔꯤꯌꯥꯟ ꯌꯥꯜꯂꯒ ꯍꯞꯇꯥ ꯑꯃꯅꯤ ꯂꯩꯔꯒ ꯏꯁꯤꯡꯁꯦ ꯆꯤꯡꯉꯒ ꯍꯨꯜꯖꯤꯜꯂꯒꯦ ꯇꯧꯕ
ꯑꯣ ꯕ꯭ꯔꯣꯗꯨꯗꯤ ꯆꯥꯛ ꯏꯁꯤꯡꯗꯤ ꯆꯥꯔꯣ ꯀꯃꯥꯏꯅ ꯇꯧꯒꯦ ꯆꯥꯗ꯭ꯔꯤ
ꯑꯣ ꯆꯥꯁꯤ ꯆꯥꯗ꯭ꯔꯤ
ꯑꯣ ꯍꯜꯂꯛ ꯇꯧꯗꯣꯏꯅꯦꯕ ꯑꯣ ꯕ꯭ꯔꯣꯗꯤ ꯀꯩꯅꯣꯒꯨꯝꯕꯗꯤ ꯌꯦꯡꯗ꯭ꯔꯣ ꯋꯥꯔꯜ ꯀꯞꯀꯨꯝꯕꯒꯗꯤ ꯌꯦꯡꯗ꯭ꯔꯣ
ꯋꯥꯔꯜ ꯀꯞꯀꯨꯝꯕꯗꯤ ꯌꯦꯡꯗ꯭ꯔꯦꯗ
ꯑꯣ ꯖꯤꯀꯥꯟꯗꯤ ꯋꯥꯔꯜ ꯀꯞ ꯇꯧꯅꯕꯅꯤꯅ
ꯑꯥ ꯂꯝꯕꯤꯗ ꯌꯥꯝꯌꯥꯝꯅ ꯀꯝꯃꯨꯅꯤꯇꯤ ꯍꯣꯜꯂꯒ ꯄꯨꯂꯞ ꯄꯨꯂꯞ ꯌꯦꯡꯕꯗꯣ ꯑꯗꯨꯣ ꯍꯟꯗꯛꯇꯤ ꯊꯣꯛꯇ꯭ꯔꯦꯗ ꯊꯕꯛ ꯈꯔ ꯆꯤꯟꯗꯅ
ꯃꯥꯅꯦ ꯃꯥꯅꯤ ꯂꯧ ꯃꯇꯝꯁꯨ ꯑꯣꯏꯅꯕꯅꯤꯅ ꯍꯧꯖꯤꯛꯀꯥꯟꯁꯦ ꯊꯕꯛꯇ ꯁꯏꯗꯤ ꯆꯦꯟꯅꯗꯣꯏꯅꯤ
ꯎꯝ
ꯏꯈꯪ ꯃꯥꯏꯈꯪꯅꯕꯗꯤ ꯌꯥꯎꯔꯦ
ꯈꯔ ꯈꯛꯅꯤꯗ ꯌꯥꯝ ꯀꯟꯅꯗꯤ ꯈꯪꯅꯗ꯭ꯔꯤꯗ
ꯍ ꯍꯣꯏꯁꯨ ꯑꯗꯨꯝ ꯃꯥꯟꯅꯩ ꯈꯔꯗꯤ ꯑꯗꯨꯝ ꯁꯛꯈꯪ ꯃꯥꯏ ꯈꯪꯅꯔꯦ ꯑꯗꯨꯣꯏꯅꯤꯀꯣ
ꯆꯥꯛꯁꯤꯗꯔꯔꯕꯕꯣ
ꯎꯝ ꯑꯩꯗꯤ ꯆꯥꯥꯁꯜꯂꯦ ꯑꯗꯨꯅ ꯆꯥꯥꯁꯜꯂꯒ ꯃꯌꯥꯝꯒ ꯋꯥꯍꯩ ꯋꯥꯇꯥꯏ ꯇꯧꯔꯒꯦꯅ ꯁꯨꯝ ꯂꯩꯔꯝꯃꯤꯖꯥꯠꯅꯤ ꯕꯛꯁꯨ ꯈꯔ ꯀꯣꯝꯕ ꯑꯩꯗ ꯍꯧꯖꯤꯛ ꯀꯥꯟꯖꯦ
ꯎꯝ ꯀꯩ ꯃꯊꯦꯜ ꯇꯧꯔꯒꯦ
ꯉ ꯁꯤꯁꯦ ꯀꯩꯅꯣ ꯇꯧꯁꯜꯂꯦ ꯍꯤꯒꯥꯥꯛ ꯀꯧꯇꯥ ꯑꯃ ꯇꯧꯁꯜꯂꯦ
ꯎꯝ
ꯑꯗꯨꯝ ꯌꯥꯅ ꯌꯥꯅꯕ ꯉꯁꯤꯒꯤ ꯇꯧꯁꯟꯈ꯭ꯔꯦ ꯍꯥꯏꯇꯥꯔꯦ
ꯕꯣꯔꯗꯤ ꯍꯧꯖꯤꯛꯀꯥꯟꯗꯤ ꯀꯩꯀꯩꯗꯤ ꯇꯦ ꯍꯧꯖꯤꯛ ꯀꯥꯟꯗꯤ ꯑꯇꯣꯞꯄ ꯀꯩ ꯀꯔꯤ ꯇꯧꯔꯤ
ꯎꯝ ꯁꯨꯝ ꯑꯦꯝ ꯑꯦ ꯇꯧꯊꯁꯤꯔꯅꯁꯨ ꯈꯜꯂꯤ ꯑꯥ
ꯑꯣ ꯑꯗꯨꯗꯤ ꯕꯣꯖ ꯍꯟꯇꯛ ꯂꯣꯏꯕ ꯑꯣꯏꯗꯣꯏꯅꯦꯕꯣ ꯍꯟꯗꯛ ꯇ꯭ꯋꯦꯟꯇꯤ ꯁꯤꯛꯁ ꯑꯣ ꯕ꯭ꯔꯣ ꯀꯩ ꯁꯞꯖꯦꯛꯇ ꯑꯣꯏꯗꯣꯏꯅꯣ ꯑꯦꯝ ꯑꯦꯁꯁꯦ ꯑꯗꯨꯝ ꯑꯗꯨꯝ ꯖꯦꯅꯔꯦꯜ ꯑꯣꯏꯗꯣꯏꯔꯥ ꯅꯠꯇ꯭ꯔꯒ ꯂꯩꯗꯅ ꯃꯣꯏꯒꯤ
ꯍꯣꯏ ꯖꯦꯅꯦꯔꯦꯜꯗꯣ ꯆꯂꯣꯖꯤ ꯆꯨꯂꯣꯖꯤꯗꯗꯣ
ꯂꯣꯖꯤꯗꯥ
ꯑꯥ
ꯑꯣ ꯃꯈꯥꯗꯤ ꯑꯗꯨꯝ ꯀꯩꯅꯣꯗ ꯃꯅꯤꯄꯨꯔ ꯑꯃ ꯇꯧꯕꯗꯦꯔꯥ ꯅꯠꯇ꯭ꯔꯒ ꯑꯥꯎꯠꯁꯥꯏꯗꯠꯇ
ꯎꯝ ꯑꯣꯐꯠꯀꯤ ꯄ꯭ꯂꯥꯟꯗꯤ ꯂꯩꯇꯦ ꯑꯗꯣ ꯃꯅꯤꯄꯨꯔꯗ ꯑꯗꯨꯝ ꯇꯧꯅ ꯈꯜꯂꯦ
ꯑꯣ ꯑꯦꯝ ꯌꯨꯒꯨꯝꯕ ꯗꯤ ꯌꯨꯒꯨꯝꯕꯗ ꯑ ꯑꯗꯨꯗꯤ ꯕ꯭ꯔꯣ ꯀꯩꯅꯣꯒꯨꯝꯕꯗꯤ ꯊꯥꯈ꯭ꯔꯕ ꯀꯋꯦꯠꯀꯨꯝꯕ
ꯀꯣꯏꯠꯀꯨꯝꯕꯁ ꯑꯃꯨꯛꯇꯤ ꯇꯥꯏ ꯇꯧꯈ꯭ꯔꯦꯗꯣ ꯑꯇꯩ ꯇꯧꯗ꯭ꯔꯤꯗꯣ ꯍꯌꯦꯡ ꯀꯩꯅꯣ ꯂꯣꯏꯔꯒ ꯇꯧꯒꯦ ꯀꯥꯏꯅ ꯈꯜꯂꯦ ꯑꯗꯨꯗꯤ
ꯎꯝ ꯀꯩꯅꯣꯒꯤ ꯃꯥꯁꯇꯔ ꯇꯧꯕꯒꯤ ꯃꯣꯏ ꯀ꯭ꯋꯦꯠ ꯇꯧꯋꯤꯗꯅ ꯕ꯭ꯔꯣ ꯊꯥꯕ ꯅꯠꯇ꯭ꯔꯣ
ꯑꯥ ꯑꯗꯨ ꯊꯥꯗ꯭ꯔꯤ ꯑꯣ ꯂꯥꯛꯈꯤꯅꯤ ꯃꯣꯏ ꯍꯟꯇ
ꯎꯝ ꯍꯟꯗꯛꯀꯤꯗꯤ ꯊꯥꯔꯝꯕꯅꯤꯗꯕ꯭ꯔꯣ ꯀꯋꯦꯠꯀꯤꯗꯤ
ꯑꯗꯨ ꯀꯣꯂꯦ ꯀꯩꯅꯣꯅ ꯑꯃꯨꯛꯀ ꯑꯩꯈꯣꯏꯒꯤꯗꯤ ꯍꯟꯗꯛ ꯑꯅꯧꯕ ꯂꯥꯛꯄꯒꯤ ꯑꯩ ꯁꯚꯦꯟ ꯑꯠ ꯍꯥꯞꯄꯦꯕ ꯅꯧꯅꯣ ꯑꯃꯨꯛ ꯆꯍꯤ ꯑꯅꯤ ꯑꯃ
ꯑꯥ
ꯑꯗꯨꯗꯣ ꯃꯥꯁꯇꯔ ꯑꯗꯨ ꯃꯈꯥ ꯗꯥꯟ ꯇꯧꯗꯣꯏꯕ